ꯎꯃꯥꯏ ꯀꯃꯥꯏꯕꯔꯤ ꯑ ꯅꯨꯡꯉꯥꯏꯔꯤꯕ꯭ꯔꯣ
ꯅꯨꯡꯉꯥꯏꯔꯤ ꯑꯩꯗꯤ ꯅꯪ ꯇꯥꯗꯕ꯭ꯔꯥ ꯍꯥꯏꯅ ꯈꯜꯂꯨꯕ
ꯑꯣ ꯅꯪꯒꯤ ꯃꯈꯣꯟꯁꯨ ꯇꯥꯗꯕ ꯀꯨꯏꯔꯦꯅꯦ
ꯍꯣꯏ ꯑꯗꯨꯅꯦ ꯌꯥꯝ ꯅꯨꯡꯉꯥꯏꯌꯦꯀꯣ ꯅꯪꯒꯤ ꯃꯈꯣꯟ ꯇꯥꯔꯒ ꯑꯩꯁꯦ ꯌꯥꯝ ꯍꯔꯥꯎꯋꯦꯕ ꯑꯩ ꯊꯃꯣꯏꯗꯤ ꯇꯤꯡ ꯇꯤꯡ ꯇꯧꯋꯦꯕ
ꯋꯔꯤ ꯁꯥꯗꯕꯁꯨ ꯀꯨꯏꯔꯕꯅꯤꯅꯀꯣ ꯑꯩ ꯑꯩꯁꯦ ꯎꯔꯤ ꯅꯪꯉꯣꯟꯗ ꯐꯣꯟ ꯇꯧꯒꯦ ꯇꯧꯔꯁꯨ ꯀꯣ ꯑꯗꯨꯝ ꯕꯤꯖꯤ ꯑꯣꯏꯕꯒꯤꯀꯣ ꯑꯁ ꯉꯁꯤꯁꯦ ꯈꯔ ꯁꯪꯉꯦ ꯍꯥꯏꯅ ꯇꯨꯝꯈ꯭ꯔꯕ꯭ꯔꯥ ꯍꯥꯏꯦꯅ ꯌꯦꯡꯒꯦ ꯍꯥꯏꯅ ꯇꯧꯒꯅꯦ
ꯅꯪꯉꯣꯟꯗ ꯇꯧꯒꯦꯔꯁꯨꯀꯣ ꯅꯪꯒꯤ ꯀꯩꯅꯣꯗꯣ ꯅꯣꯏ ꯑꯉꯥꯡ ꯆꯥꯛ ꯆꯥꯔꯤ ꯇꯨꯝꯗ꯭ꯔꯤ ꯍꯥꯏꯅꯀꯣ ꯍꯧꯖꯤꯛ ꯕꯤꯖꯤ ꯇꯧꯋꯦ ꯑꯗꯨ ꯍꯣꯜꯂ‌ꯦ ꯌꯥꯝ ꯍꯥꯏꯕꯗꯨꯗ ꯑꯩꯁꯦ ꯀꯔꯝ ꯇꯧ ꯒꯦꯔꯥ ꯍꯥꯏꯅ ꯑꯩ
ꯅꯨꯄꯤꯗꯣ ꯍꯧꯖꯤꯛꯀ ꯆꯥꯛꯆ ꯇꯣꯛꯄꯗ ꯉꯥꯏꯔꯤꯌꯦ ꯑꯦ ꯆꯥꯕꯗ ꯑꯩ ꯑꯩ ꯈꯪꯗꯦꯗ ꯆꯥꯛ ꯆꯥꯕ ꯃꯇꯝꯗꯀꯣ ꯊꯤ ꯐꯩꯖꯤꯟꯕ ꯑꯗꯨꯗꯒꯤ ꯃꯥꯗꯤ ꯀꯣꯟꯁꯇꯦꯄꯦꯁꯟ ꯑꯗꯨꯝ ꯇꯧꯕꯅꯤꯅꯀꯣ ꯑꯩ
ꯍꯣꯏ ꯍꯣꯏ ꯅꯨꯡꯁꯤꯌꯦꯀꯣ
ꯀꯞꯄꯀꯥ ꯑꯩ ꯍꯣꯏ ꯅꯨꯡꯕꯨꯗꯤ ꯅꯨꯡꯁꯤꯌꯦ ꯃꯥꯁꯦ ꯁꯪꯉꯦꯕ ꯀ‌ꯣ ꯁꯪꯔꯒ ꯊꯣꯛꯄ ꯉꯝꯗꯕꯒꯤ ꯃꯁꯥꯗ ꯅꯤꯛꯂꯒꯀꯣ ꯍꯨꯃꯥꯡ ꯀꯥꯡꯔꯒ ꯂꯩꯌꯦ ꯍꯨꯃꯥꯡ ꯉꯥꯛꯇ ꯀꯣ ꯑꯗꯨꯗꯨꯒꯤ ꯑꯩ ꯐꯔꯥ ꯌꯥꯝ ꯇꯥꯕ꯭ꯔꯥꯅ‌ꯦ ꯑꯩ ꯇꯨꯅꯨꯡꯁꯤꯗꯨꯕꯨ ꯀꯔꯤ ꯃꯥ ꯀꯔꯤ ꯎꯄꯥꯏ ꯂꯥꯏꯒꯤꯅꯤ ꯍꯤꯗꯥꯛꯁꯨ ꯄꯤꯖꯕꯅꯦ ꯑꯗꯨꯒ ꯈꯪꯗꯦ ꯑꯗꯨꯝ ꯇꯧꯔ ꯂꯩ ꯍꯤꯗꯥꯛ
ꯃꯥꯅ ꯆꯥꯅꯤꯡꯗꯕꯒꯤꯔꯥ ꯀꯔꯤꯒꯤꯔ ꯀꯩꯅꯣꯗꯣ ꯕꯔꯤꯟꯗꯤꯗꯣ ꯑꯗꯨꯗ ꯈꯔ ꯍꯥꯞꯄꯣ ꯃꯇꯦꯛ ꯈꯔꯪ ꯈꯤꯇꯪ ꯑꯣꯏꯔꯁꯨ ꯆꯥꯛꯇ ꯀꯥꯝꯕꯤꯂꯒ
ꯍꯣꯏ
ꯑꯗ‌ꯣ ꯆꯥ ꯑꯗ‌ꯣ ꯇꯧꯍꯜꯂꯣ
ꯍꯣꯏ ꯑꯩꯁꯨ ꯈꯟꯕꯅꯦ ꯍꯧꯖꯤꯛꯀꯥꯟ ꯕꯖꯥ꯭ꯔ ꯊ‌ꯣꯛꯅꯤꯉꯥꯏꯁꯨ ꯁꯪꯗꯦꯕ ꯑꯩ ꯈꯪꯗꯦ ꯅꯣꯡ ꯆꯨꯔꯒ ꯑꯗꯨꯝ ꯆꯨꯕꯒꯤꯀꯣ
ꯍꯩ ꯍꯩꯌꯦꯡꯒꯤꯁ ꯍꯩꯌꯦꯡꯒꯤꯀꯣ ꯀꯩꯅꯣ ꯇꯧꯋꯣ ꯑꯩꯉꯣꯟꯗ ꯂꯩꯕꯅꯦ ꯑꯃ ꯑꯅꯤꯈꯛ ꯇꯥ ꯂꯧꯔꯒ ꯀꯣ ꯃꯥꯒꯤꯗꯤ ꯆꯔꯥ ꯑꯃꯒꯤ ꯄꯤꯁ ꯇꯪꯈꯥꯏ ꯇꯪꯈꯥꯏ ꯍꯥꯞꯂꯗꯤ ꯌꯥꯔꯅꯤꯍꯦ ꯑꯃꯗꯨꯅ ꯑꯍꯨꯝꯔꯛꯀꯤꯁꯨ ꯁꯦꯝꯕ ꯌꯥꯅꯤ
ꯑꯥ ꯑꯁ ꯑꯩꯁꯨ ꯌꯨꯝꯗ ꯀꯣꯏꯒꯦꯅ ꯈꯟꯕꯅꯦ ꯑꯗꯣ ꯑꯦ ꯅꯣꯡ ꯆꯨꯔꯦ ꯉꯁꯤ ꯈꯛꯇ ꯅꯨꯡꯁꯥ ꯁꯥꯔꯛꯄꯒꯤꯀꯣ ꯐꯤ ꯁꯨꯕꯁꯤ ꯁꯨꯕꯁꯤ ꯈ꯭ꯋꯥꯡ ꯅꯥꯏꯗ
ꯍꯣꯏ ꯉꯁꯤ ꯅꯨꯡꯁꯥꯗꯤ ꯌꯥꯝꯐꯩ ꯎꯝ
ꯑꯣ ꯂꯦꯇ꯭ꯔꯤꯁꯨ ꯂꯥꯛꯇꯕꯒꯤ ꯈꯣꯡꯅ ꯎꯝ ꯎꯝ ꯀꯩꯅꯣ ꯑꯣ ꯕ꯭ꯂꯦꯡꯀꯦꯠꯇꯣ ꯁꯨꯕꯀꯣ ꯑꯗꯨꯒꯤ ꯏꯁ ꯁꯤꯒꯦ ꯇꯥꯌ‌ꯦꯅꯦꯍꯦ
ꯑ ꯈꯣꯡ ꯅꯦꯠꯄꯗꯣ ꯁꯦꯡꯕꯗꯤ ꯁꯦꯡꯕꯅꯤꯀꯣ
ꯑꯣ ꯁꯦꯡꯕꯨꯗꯤ ꯁꯦꯡꯉꯦ ꯑꯗꯨ ꯑꯥ ꯗꯨꯅꯤ ꯍꯥꯟꯅꯗꯤꯀꯣ ꯑꯥ ꯃꯦꯁꯤꯟ ꯒꯤ ꯃꯔꯝꯃ ꯈꯪꯄꯣꯟꯇꯦꯗ ꯄꯪꯇꯧ ꯇꯧꯕꯗꯅꯤ ꯈꯣꯡꯅ ꯈꯨꯠꯅ ꯄꯪꯁꯨ ꯁꯨꯕ ꯍꯧꯖꯤꯛꯀꯥꯟꯅ ꯃꯦꯁꯤꯟꯅ ꯇꯧꯗ꯭ꯔꯗꯤ ꯀꯪꯗꯦ ꯊꯨꯅ ꯀꯪꯗꯦ ꯈꯣꯠꯇꯦ ꯍꯦꯅꯀꯣ ꯇꯧꯕꯖꯥꯠꯅꯤ ꯍꯥꯏꯅꯗꯤ ꯀꯨꯠꯅ ꯁꯨꯔꯁꯨ ꯑꯗꯨꯝ ꯀꯥꯡꯉꯤꯅ ꯃꯇꯝ ꯆꯥꯅ
ꯊꯥꯏꯅꯒꯤ ꯋꯥꯔꯤ ꯑꯃ ꯂꯩꯕꯅꯦ ꯑꯩ ꯍꯥꯏꯕꯤꯒꯦꯀꯣ ꯃꯥꯒꯤ ꯅꯨꯡ ꯁꯤꯕꯒꯤꯗ ꯀꯣ ꯐꯤ ꯁꯨꯕꯗꯗꯤ ꯃꯥꯒꯤ ꯈꯨꯠꯅ ꯐꯖꯥꯅ ꯅꯦꯛꯈꯥꯏꯔ ꯇꯧꯋꯦꯌꯦ ꯑꯟꯅꯨꯒ ꯃꯥꯟ ꯃꯥꯅ ꯈꯔ ꯅꯨꯡꯁꯤꯗꯕꯒꯤ ꯐꯤꯗꯨꯗꯤ ꯃꯥꯒꯤ ꯈꯣꯡ ꯅꯦꯠꯂꯒ ꯁꯨꯔꯒ ꯈꯨꯠꯅ ꯁꯨꯕꯒ ꯈꯣꯡꯅ ꯅꯦꯠꯄꯒ ꯑꯗꯨ ꯐꯤꯗꯣ ꯐꯥꯎꯕ ꯃꯇꯝꯗ ꯈꯣꯡꯅ ꯅꯦꯠꯄꯅ ꯁꯦꯡꯉꯦ ꯑꯗꯨꯒꯨꯝꯕ ꯋꯥꯔꯤ ꯑꯃ ꯂꯩꯕꯅꯦ
ꯎꯝ ꯑꯥ ꯇꯧꯔꯝꯒꯅꯤ ꯈꯣꯡꯅ ꯁꯦꯡꯗꯤ ꯁꯦꯡꯉꯤꯗꯅ ꯃꯦꯁꯤꯟꯒꯤꯗꯤ ꯍꯣꯏ ꯃꯦꯁꯤꯟꯁꯨ ꯃꯔꯛ ꯃꯔꯛꯇ ꯀꯟ ꯑꯥ ꯈꯔ ꯃꯦꯁꯤꯟ ꯈꯔꯗꯤ ꯀꯟꯕ ꯂꯩꯌꯦ ꯀꯟꯗꯕ ꯂꯩꯌꯦꯅꯀꯣ ꯂꯨꯝꯃꯜꯂꯗꯤ ꯃꯆꯦꯟꯁꯨ ꯍꯨꯝ ꯀꯔꯤ ꯍꯦꯔꯥ ꯁꯞꯄꯣꯠꯇꯣ ꯄꯨꯕ ꯉꯝꯗꯦꯕ ꯑꯗꯨꯗꯨꯒꯤ ꯍꯣꯏꯌꯦ ꯍꯣꯡꯅ ꯅꯝꯕꯅ ꯑꯈꯣꯏ ꯍꯣꯡꯅ ꯇꯧꯔꯒꯀꯣ ꯗ꯭ꯔꯌꯥꯔꯅ ꯃꯤꯁꯤꯟꯗ ꯇꯧꯕ ꯑꯗꯨꯃꯥꯏꯅ ꯇꯧꯕꯅ ꯈ꯭ꯋꯥꯏꯗꯒꯤ ꯕꯦꯁꯅꯤ ꯂꯥꯏꯛ ꯂꯥꯛꯄꯗꯤꯀꯣ
ꯑꯩꯁꯨ ꯉꯁꯤꯒꯤ ꯅꯨꯡꯁꯥꯗꯣ ꯀꯌꯥꯃꯨꯛ ꯄꯥꯝꯃꯨꯕ꯭ꯔꯥ ꯅꯣꯏꯗꯤ ꯀꯣꯛꯈ꯭ꯔꯦ ꯑꯗꯨꯅ ꯑꯩꯗꯤ ꯑꯁ ꯗꯕꯜ ꯂꯩꯔꯤ ꯁꯨꯅꯤꯉꯥꯏ
ꯑꯁ ꯋꯥꯠꯂꯤ ꯋꯥꯠꯂꯤ ꯌꯨꯝꯒꯤ ꯋꯥꯠꯂꯤ ꯃꯤꯒꯤꯅꯤ ꯑꯩꯈꯣꯏ ꯂꯣꯟꯗ꯭ꯔꯤ ꯇꯧꯋꯦꯕꯀꯣ ꯂꯣꯟꯗ꯭ꯔꯤ ꯇꯧꯕꯗꯣ ꯗꯨꯒꯤꯗꯣ ꯇꯥꯎꯕ ꯋꯥꯅꯦ ꯑ ꯌꯨꯝꯒꯤ ꯋꯥꯠꯂꯤ ꯅꯨꯡꯁꯥ ꯐꯖꯅ ꯁꯥꯕꯒꯅ ꯑꯃꯨꯛꯀ ꯐꯖꯅꯃꯨꯛ ꯇꯧꯒꯅꯤ
ꯑꯣ ꯀꯦ ꯈꯣꯏꯒꯤꯁ ꯐꯤꯁꯨ ꯕ꯭ꯂꯦꯡꯀꯦꯠꯁꯨ ꯄꯨꯔꯛꯄ ꯃꯥꯜꯂꯤꯗꯅ ꯉꯁꯤ ꯄꯨꯛ ꯑꯧ ꯑꯃꯔꯥ ꯑꯅꯤ ꯅꯠꯇ꯭ꯔꯣ ꯁꯤꯕꯣ ꯂꯥꯏꯀꯣ
ꯀꯅꯥꯈꯣꯏꯒꯤꯔꯣ ꯑꯗꯨꯗꯤ
ꯏꯟꯖꯥꯡ ꯃꯈꯣꯏꯒꯤ ꯕ꯭ꯂꯦꯡꯀꯦꯠ ꯑꯩꯗꯤ ꯅꯣꯏ
ꯊꯦꯝꯈꯣꯏꯒꯤ ꯅꯠꯇ꯭ꯔꯣ
ꯍꯣꯏ ꯃꯣꯏꯒꯤꯔ ꯍꯥꯏꯅ ꯑꯅꯤꯔꯝ ꯀꯩꯅꯣ ꯀꯤꯀꯤꯌꯨꯒꯤ ꯃꯅꯦꯅ ꯄꯨ ꯄꯨꯕꯗꯣ ꯑꯅꯤ ꯑꯩꯗꯤ ꯑꯅꯤꯔꯥ ꯍꯥꯏꯅ ꯈꯟꯕ
ꯑꯃꯈꯛꯇꯅꯦ ꯅꯍꯥꯟꯃꯨꯛ ꯄꯨꯈꯤꯕꯗꯤ ꯃꯆꯥ ꯑꯃꯒ ꯄꯨꯈꯤꯕꯅꯦ ꯑꯅꯤ ꯑꯣꯏꯕ ꯈꯥꯡꯉꯝ ꯄꯨꯕꯗꯣ ꯑꯗꯨ ꯈꯪꯗꯦ ꯑꯩꯁꯨ ꯒ꯭ꯌꯥꯟ ꯇꯥꯗꯦ ꯑꯃ ꯄꯨꯔꯛꯑꯦ ꯍꯥꯟꯅꯒꯤ ꯃ ꯑ ꯅꯤꯟꯍꯦꯝ ꯃꯥꯕꯣꯛꯒꯤꯗꯣ ꯑꯗꯨꯁꯨ ꯂꯩꯌꯦ ꯑꯗꯨꯁꯨ ꯁꯨ ꯕꯨꯗꯤ ꯂꯣꯏꯔꯦ ꯑꯗꯨ ꯁꯨꯕ ꯂꯣꯏꯔꯁꯨ ꯕ꯭ꯂꯦꯀꯦꯠꯇꯣ ꯀꯩꯅꯣꯒꯤ ꯃꯨꯁꯤꯟ ꯃꯅꯨꯡꯗ ꯊꯝꯃꯦ ꯑꯗꯨꯒ ꯃꯩ ꯃꯨꯠ ꯃꯨꯠꯈ꯭ꯔꯦꯕ ꯃꯦꯆꯤꯟ ꯁꯨꯕ ꯂꯣꯏꯗꯕꯤꯗ ꯃꯩ ꯃꯨꯠꯈ꯭ꯔꯗꯤꯀꯣ
ꯎꯝ
ꯃꯦꯆꯤꯟꯗꯣ ꯍꯥꯡꯗꯣꯛꯄ ꯌꯥꯗꯕꯗꯣ ꯑꯗꯨꯒꯤ ꯑꯩ ꯑꯩꯈꯣꯏꯅꯕꯨ ꯐꯤꯗꯣ ꯃꯥꯡꯈ꯭ꯔꯦ ꯊꯤꯕꯁꯤ ꯊꯤꯕꯁꯤ ꯊꯤꯕꯤ ꯂꯥꯖꯝꯃꯤ ꯁꯤꯅ ꯂꯩꯔꯝꯗꯣ ꯑꯣ ꯑꯗꯨꯒꯤꯗꯤ ꯀꯪꯈ꯭ꯔꯦ
ꯎꯝ
ꯐꯤ ꯈꯔ ꯀꯪꯉꯦ ꯈꯔ ꯆꯥꯎꯕꯗꯤ ꯈꯔ ꯋꯥꯠꯂꯤ
ꯍꯣꯏ ꯍꯣꯏ
ꯑꯃꯔꯣꯝꯗꯗꯤ ꯁꯨꯕ ꯂꯣꯏꯔꯁꯨ ꯐꯔꯕꯅꯦ ꯑꯗꯨ ꯏꯕꯅ ꯅꯝ ꯅꯝꯊꯤꯒꯗ꯭ꯔꯅꯀꯣ
ꯎꯝ ꯅꯣꯡꯁꯥ ꯀꯩꯅꯣ ꯎꯝ ꯐꯖꯅ ꯊꯣꯛꯄ ꯅꯨꯃꯤꯠꯇ ꯂꯥꯏꯀ ꯂꯥꯛꯑꯔꯗꯤ ꯑꯩꯁꯨ ꯑꯃ ꯁꯨꯅꯤꯉꯥꯏ ꯂꯥꯛꯅꯤ ꯑꯩꯈꯣꯏ
ꯎꯝ ꯎꯝ
ꯄꯥꯈꯪ ꯃꯆꯥꯗꯨꯅ ꯏꯟꯕꯗꯣ ꯍꯨꯃꯥꯡ
ꯎꯝ
ꯀꯩꯩꯅꯣ ꯊꯣꯛꯂꯒ ꯏꯟꯕꯅꯤꯅ ꯍꯧꯖꯤꯛ
ꯎꯝ
ꯁꯤꯃꯨꯛ ꯁꯥꯕ ꯃꯇꯝꯗ ꯃꯥꯅ ꯕ꯭ꯂꯦꯡꯀꯦꯠ ꯆꯨꯞ ꯆꯥꯎꯕꯗꯣ ꯏꯜꯂꯒ ꯑꯩꯗꯤ ꯁꯥꯎꯅꯤꯡꯕꯗꯣ ꯂꯣꯏꯔꯦ ꯃꯅꯝꯗꯣ ꯑꯩꯅ ꯑꯩꯁ ꯅꯪꯒꯤ ꯕ꯭ꯂꯦꯛꯀꯦꯠ ꯃꯅꯝꯁꯤꯗꯤ ꯀꯤꯀ꯭ꯌꯨꯒꯤ ꯊꯤ ꯃꯅꯝ ꯅꯝꯈ꯭ꯔꯦ ꯑꯩꯅ ꯍꯥꯏꯕ
ꯃꯉꯣꯟꯅ ꯁꯨꯍꯜꯂꯣ ꯂꯩꯀꯦꯗꯤ
ꯎꯝ
ꯅꯪꯗꯤ ꯅꯁꯥꯁꯨ ꯉꯝꯗꯦꯅꯥ
ꯑꯗꯣ ꯉꯩꯗ ꯆꯠꯂꯒ ꯁꯨꯅꯤ ꯎꯝ
ꯎꯝ
ꯑꯗꯨ ꯁꯨꯕ ꯉꯝꯗ꯭ꯔꯦ ꯑꯗꯨꯒꯤ ꯂꯥꯛꯀꯅꯤ
ꯎꯝ ꯄꯣꯠꯁꯨ ꯌꯥꯝ ꯂꯩꯔꯤ ꯑꯗꯨ ꯈꯔ ꯅꯨꯡꯁꯥꯗꯣ ꯈꯔ ꯌꯦꯡꯉ ꯈꯔ ꯇꯧꯗ꯭ꯔꯦꯗꯤꯀꯣ ꯅꯨꯡꯁꯥ ꯐꯥꯅꯦꯅ ꯁꯨꯕꯤꯔꯒ ꯑꯇꯨꯀꯥ ꯅꯣꯡ ꯆꯨꯔꯗꯤ ꯐꯔꯥꯛ ꯇꯥꯒꯅꯤꯗꯅ
ꯎꯝ ꯍꯧꯖꯤꯛꯀꯥꯟꯒꯤ ꯅꯨꯡꯁꯥꯁꯨ ꯀꯩꯅꯣ ꯇꯧꯋꯦꯍꯦ ꯌꯥꯝ ꯁꯥꯔꯁꯨ ꯐꯤꯁꯦ ꯐꯖꯅ ꯀꯪꯗꯦꯀꯣ
ꯎꯝ ꯑꯗꯨꯅꯦ ꯑꯁꯤꯒꯤ ꯀꯩꯅꯣꯒꯤ ꯑꯩꯈꯣꯏꯒꯤ ꯎꯝ ꯃꯌꯥꯡ ꯈꯣꯏꯗꯤꯀꯣ ꯐꯤꯁꯨ ꯐꯖꯅ ꯐꯥꯎ ꯄꯣꯟꯇꯦ ꯑꯗꯨꯁꯨ ꯃꯣꯏꯗꯤ ꯊꯨꯅ ꯀꯪꯕꯅꯤ ꯀꯔꯤꯅꯣ ꯈꯪꯗꯦ
ꯎꯝ
ꯃꯊꯛ ꯃꯊꯥ ꯑꯣꯟꯁꯤꯟ ꯑꯣꯟꯊꯣꯛ ꯑꯣꯟꯁꯤꯟꯒ ꯇꯧ
ꯍꯣꯏ ꯎꯝ ꯀꯩꯅꯣ ꯑꯣꯛ ꯅꯚꯦꯝꯕꯔ ꯗꯤꯁꯦꯕꯔ ꯁꯨꯋꯥꯏ ꯅꯕꯦꯝꯕꯔ ꯗꯤꯁꯦꯝꯕꯔ ꯁꯨꯋꯥꯏꯗ ꯁꯨꯕꯗꯨꯅ ꯊꯨꯅ ꯀꯪꯕꯒꯨꯝ ꯇꯧꯋꯦ ꯑꯗꯣ ꯍꯟꯗꯛꯀꯤꯁꯤ ꯁꯤ ꯅꯨꯡꯁꯥ ꯌꯥꯝ ꯀꯜꯂꯦ ꯍꯥꯏꯔꯁꯨ
ꯁꯣꯟꯗ ꯀꯥꯡ ꯑꯆꯧ ꯎꯝ ꯀꯥꯡ ꯑꯆꯧꯕ ꯂꯥꯛꯑꯦ ꯑꯗꯨꯒ ꯈ꯭ꯔꯨꯒꯩ ꯇꯧꯕꯗ ꯆꯥꯛ ꯌꯥꯝ ꯆꯥꯎꯋꯦ ꯍꯧꯖꯤꯛꯀꯥꯥꯟ ꯀꯥꯥꯡꯈꯟ ꯈꯜꯂꯒ ꯇꯨꯝꯃꯨ ꯍꯥꯏꯕꯤꯅꯤꯀꯣ
ꯌꯥꯝ ꯆꯥꯎꯕꯗꯣ ꯑꯗꯨꯗꯤ ꯆꯤꯛꯇꯕꯅꯤ ꯑꯣ ꯑꯣ ꯑꯣ ꯑꯣ
ꯇꯦ
ꯑꯣꯡ
ꯂꯩꯩꯅ ꯅꯣꯔꯃꯦꯜꯒꯤ ꯆꯥꯎꯕꯗꯣ ꯀꯥꯡꯒꯤ ꯍꯧꯖꯤꯛꯀꯥꯟ ꯃꯦꯂꯦꯔꯤꯌꯥ ꯌꯥꯝ ꯊꯣꯛꯄ ꯃꯇꯝꯅꯤꯀꯣ ꯅꯣꯡ ꯆꯨꯕꯝꯗ ꯅꯣꯏꯁꯨ ꯆꯦꯛꯁꯤꯜꯂꯨ
ꯀꯩꯅꯣꯅꯦ ꯑꯗꯨ ꯀꯥꯀꯥ ꯑꯩꯅ ꯎꯁꯣꯏꯁꯦ ꯍꯟꯗꯛꯁꯦ ꯆꯥꯅꯤꯡꯕ꯭ꯔ ꯌꯥꯝ ꯆꯥꯏ ꯑꯗꯣ ꯇꯥꯏꯐꯣꯏꯗꯁꯦ ꯑꯃꯨꯛꯀ ꯍꯧꯒꯦꯔꯥ ꯇꯧꯔꯣꯏꯀꯣ
ꯎꯁꯣꯏ ꯌꯥꯝ ꯆꯥꯒꯅꯨꯀꯣ ꯎꯝ
ꯍꯣꯏꯁꯦ ꯎꯝ ꯅꯪꯗꯤ ꯌꯨꯇꯤꯌꯥꯏꯁꯨ ꯂꯩꯥꯕꯅꯤꯅ
ꯑꯣ
ꯎꯝꯒꯨꯝꯕꯗꯨ
ꯑꯣ ꯑꯣ
ꯁꯣꯏꯕꯨꯝꯒꯨꯝꯕ ꯁꯣꯏꯗꯤꯟꯒꯨꯝꯕ ꯆꯥꯏꯌꯦꯅ
ꯎꯝ
ꯎꯝ
ꯅ ꯅꯍꯥꯟꯗꯣ ꯅꯨꯃꯤꯠ
ꯌꯨꯅꯤꯟ ꯎꯝ ꯌꯨꯡꯒꯤ ꯄ꯭ꯔꯣꯕ꯭ꯂꯦꯝ ꯂꯩꯕꯗꯨꯗꯤꯒꯣ ꯐꯠꯇꯕꯅꯦ
ꯑꯣ ꯁꯨꯝꯃꯣꯒ ꯁꯤꯐ꯭ꯔꯦꯟꯁꯦ ꯑꯍꯨꯝꯂꯛ ꯆꯥꯈ꯭ꯔꯕꯅꯦ
ꯎꯝ
ꯅꯍꯥꯟꯗꯣ ꯃꯣꯔꯅꯤꯡ ꯏꯚꯤꯅꯤꯡ ꯆꯥꯕꯤꯕ ꯑꯩꯒꯤ ꯏꯁꯥꯁꯦ ꯈꯔ ꯎꯝ ꯏꯪꯔꯒ ꯀꯩꯅꯣ ꯑ ꯏꯪꯊꯝ ꯆꯟꯕꯀꯣ ꯑꯗꯨ ꯇꯧꯔꯛꯄ ꯑꯗꯣ ꯏꯁꯥꯁꯦ ꯅꯨꯡꯉꯥꯏꯇꯦꯔꯒ ꯏꯆꯦ ꯆꯧꯕꯤꯗꯨꯅ ꯁꯤꯐ꯭ꯔꯟꯒ ꯁꯨ ꯁꯨꯝꯃꯣ ꯆꯥꯎ ꯍꯥꯏꯕꯒꯤ ꯆꯥꯈ꯭ꯔꯦ ꯑꯗꯨ ꯆꯥꯔꯒ
ꯑꯣ ꯑꯁ ꯈꯔꯅ ꯍꯥꯎꯔꯗꯤꯀꯣ ꯐꯠ ꯐꯠ ꯆꯥꯕꯗꯗꯤ ꯐꯕꯅꯤꯀꯣ ꯍꯥꯎ ꯌꯥꯝ ꯍꯥꯎꯕ ꯕꯅꯥ ꯑꯃꯨꯛ ꯆꯥꯔꯒ ꯀꯨꯏꯅ ꯅꯥꯒꯗꯧꯕ ꯁꯔꯨꯛꯄꯨ ꯑꯩꯁꯨ ꯉꯔꯥꯡꯒꯣ ꯑꯩ ꯂꯣꯛ ꯂꯣꯛ ꯊꯨꯡꯒꯦ ꯇꯥꯏꯞꯇꯀꯣ ꯅꯥꯠ ꯇꯣꯟꯁꯦ ꯐꯨꯜꯂꯦ ꯐꯨꯜꯂꯒ ꯑꯩ ꯀꯣꯛꯁꯨ ꯆꯤꯛꯄꯁꯤ ꯆꯤꯛꯄꯁꯤ ꯑꯩ ꯒ꯭ꯌꯥꯁꯇ꯭ꯔꯤ ꯀꯟꯕꯒꯤꯀꯣ ꯆꯤꯟꯁꯨ ꯈꯥꯏꯌꯦꯕ ꯑꯦ ꯑꯗꯨꯒꯤ ꯑꯩꯒꯤ ꯍꯤꯗꯥꯛꯁꯨ ꯊꯝꯕꯝꯗꯣ ꯌꯨꯝ ꯌꯨꯝ ꯁꯦꯡꯕꯗꯣ ꯀꯗꯥꯏ ꯊꯝꯒ꯭ꯔꯕ ꯈꯪꯗ꯭ꯔꯕ ꯁꯇ꯭ꯔꯤꯞꯇꯣ ꯑꯅꯧꯕꯅꯤꯕ ꯂꯩꯇ꯭ꯔꯦꯕ ꯑꯗꯨꯗꯣ ꯈꯪꯗꯦ ꯀꯗꯥꯏ ꯊꯝꯈ꯭ꯔꯕ꯭ꯔꯣ ꯈꯪꯗꯦ ꯑꯩꯁꯨ ꯊꯤꯕ ꯐꯪꯗ꯭ꯔꯦ
ꯅꯍꯥꯟꯗꯣ ꯑꯗꯨꯝ ꯆꯤꯟꯁꯦ ꯈꯥꯔꯛꯑꯦ ꯑꯗꯒꯤ ꯁꯨꯝꯉꯧꯒ ꯁꯤꯐ꯭ꯔꯟ ꯆꯥꯕꯗꯨꯗꯤ ꯑꯗꯨꯝ
ꯎꯝ ꯑꯣ ꯃꯠꯂꯒꯒꯣ ꯑꯣꯔꯒꯀꯣ ꯑꯣꯠꯊꯣꯛꯂꯒ ꯍꯧꯖꯤꯛꯀꯤ ꯎꯝ ꯀꯔꯤꯕ ꯖꯤꯑꯣ ꯄ꯭ꯂꯥꯁ ꯍꯥꯏꯅꯀꯣ ꯑꯦꯁꯤꯂꯣꯐꯤꯅꯦꯁ ꯨ ꯁꯨ ꯌꯧꯋꯦ ꯁꯤꯇ꯭ꯔꯦꯆꯦꯟꯁꯨ ꯌꯥꯎꯋꯦ ꯂꯣꯏꯅꯃꯛ ꯌꯧꯕꯗꯣ ꯑꯗꯨ ꯆꯥꯕꯗꯣ ꯐꯕꯅꯦ ꯎꯝ ꯍꯣꯏ ꯐꯔꯦ ꯎꯝ ꯐꯔꯦꯀꯣ
ꯍꯣꯏ ꯍꯣꯏ
ꯎꯝ ꯐꯔꯦ
ꯑꯣ ꯑꯣ